ꯇꯕ꯭ꯔꯣ
ꯇꯥꯏꯌꯦ
ꯑꯣ ꯆꯥꯛ ꯆꯥꯔꯕꯣ
ꯆꯥꯔꯦ ꯑꯩꯈꯣꯏꯗꯤ ꯅꯪꯗꯤ
ꯎꯝ ꯑꯩꯗꯤ ꯆꯥꯇꯣꯛꯑꯦꯗ ꯀꯩ ꯃꯊꯦꯟ ꯆꯥꯔꯒꯦ ꯅꯪꯗꯤ
ꯑ ꯍꯋꯥꯏ ꯅꯣꯏꯗꯤ
ꯎꯝ ꯑꯩꯈꯣꯏꯗꯤ ꯀꯩꯅꯣ ꯆꯥꯕꯗꯨꯕꯣ ꯑꯩꯈꯣꯏꯗꯤ ꯉꯁꯤꯗꯤ ꯌꯦꯟ ꯆꯥꯒ꯭ꯔꯦ ꯑꯍꯥꯎꯕ ꯆꯥꯒ꯭ꯔꯦ ꯎꯝ ꯍꯥꯎꯑꯦ ꯅꯣꯏ ꯍꯋꯥꯏꯗꯥꯪ ꯆꯕ꯭ꯔꯣ ꯑꯇꯣꯞꯄꯗꯤ ꯌꯥꯎꯗ꯭ꯔꯣ
ꯍꯋꯥꯏ ꯈꯛꯇꯅꯦ
ꯎꯝ
ꯑꯗꯨ ꯅꯣꯏꯗꯤ ꯀꯔꯤ ꯇꯧꯕ꯭ꯔꯥ ꯍꯧꯖꯤꯛ
ꯍꯧꯖꯤꯛꯇꯤ ꯅꯩꯒ ꯋꯥꯔꯤ ꯁꯥꯅꯩꯁꯤꯅꯤ
ꯀꯥꯏꯂꯩꯒꯦ ꯑꯗꯨꯝ ꯐꯃꯨꯡꯗ ꯂꯩ ꯍꯧꯖꯤꯛꯇꯤ ꯅꯪꯗꯤ
ꯑꯣ ꯐꯃꯨꯡꯗ ꯂꯩꯌꯦ
ꯎꯝ ꯅꯣꯏ ꯀꯥꯑꯃꯗ ꯀꯌꯥ ꯀꯌꯥ ꯂꯩꯒꯦ
ꯑꯩꯈꯣꯏ ꯃꯤ ꯑꯍꯨꯝ ꯂꯩꯌꯦ
ꯎꯝ
ꯅꯪꯗꯤ ꯐꯨꯠꯕꯣꯜ ꯌꯦꯡꯂꯣꯏꯔ
ꯑꯩ ꯄꯥꯝꯗꯦꯗ ꯌꯥꯝ ꯀꯥ ꯍꯦꯟꯅ ꯄꯥꯝꯕ ꯑꯣꯏꯗꯦꯗ ꯑꯩꯒꯤ ꯂꯩꯍꯧꯔꯕꯅꯤꯅ ꯅꯪꯗꯤ ꯅꯪꯗꯤ ꯌꯦꯡꯗ꯭ꯔꯣ
ꯌꯦꯡꯗꯦ
ꯎꯝ ꯄꯥꯝꯗꯕ꯭ꯔꯥ
ꯑꯣ
ꯀꯩꯒꯤ
ꯈꯪꯗꯦ ꯑꯩꯗꯤ ꯇꯨꯝꯅꯤꯡꯉꯦ
ꯍꯨꯝ ꯑꯩꯒꯨꯝꯕ ꯖꯠꯅꯤꯅꯦ ꯑꯩꯖꯨ ꯌꯥꯝ ꯀꯥ ꯍꯦꯟꯅ ꯄꯥꯝꯕꯗꯤ ꯑꯣꯏꯗꯦ ꯑꯗꯨꯕꯨ ꯑꯩꯅ ꯄꯥꯝꯕ ꯇꯤꯝꯗꯨ ꯌꯥꯎꯔꯒꯗꯤ ꯑꯗꯨꯝ ꯌꯦꯡꯕ
ꯅꯪꯗꯤ ꯀꯔꯤ ꯇꯤꯝ ꯄꯥꯝꯕ꯭ꯔꯥ
ꯑꯩꯒꯤꯗꯤ ꯉꯔꯥꯡ ꯑꯥ ꯉꯁꯥꯏ ꯑꯍꯤꯡ ꯂꯩꯍꯧꯔꯦ
ꯑꯣ
ꯄ꯭ꯔꯣꯇꯨꯒꯜꯅꯦ
ꯎꯝ
ꯍꯌꯦꯡꯗꯤ ꯀꯩꯀꯩ ꯂꯩꯒꯦ ꯍꯥꯏꯗꯤ ꯊꯕꯛ ꯂꯩꯕ꯭ꯔꯥ ꯅꯠꯇ꯭ꯔꯒ ꯁ꯭ꯀꯨꯜ
ꯀ꯭ꯂꯥꯁ ꯂꯩꯌꯦ
ꯂꯥꯏꯔꯤꯛ ꯇꯝ ꯆꯠꯇꯧꯂꯩ ꯑꯥ
ꯑꯣ ꯀ꯭ꯂꯥꯁ ꯂꯩ ꯑꯈꯣꯢ
ꯎꯝ ꯅꯣꯏꯗꯗꯤ ꯀꯌꯥꯝ ꯁꯥꯒꯦ ꯌꯥꯝꯅ
ꯀ꯭ꯌꯥꯝ ꯁꯥꯢꯌꯦ
ꯅꯦꯝꯐꯨ ꯃꯊꯛ ꯍꯦꯟꯕ꯭ꯔꯕ
ꯎꯝ
ꯎꯝ ꯁꯤꯗꯁꯨꯗꯨꯝ ꯁꯥꯏ ꯑꯩꯅ ꯉꯥꯡꯕꯗꯤ ꯑꯗꯨꯝ ꯐꯖꯅ ꯇꯥꯕ꯭ꯔꯥ
ꯑꯥ ꯇꯥꯏꯌꯦ
ꯀꯩꯗ꯭ꯧꯔꯕ
ꯇꯥꯏꯌꯦ ꯍꯥꯢꯕ
ꯑꯣ ꯍꯧꯖꯤꯛ ꯀꯩꯅꯣꯝ ꯍꯥꯏꯔꯝꯗꯥꯏꯅꯦ ꯅꯣꯏꯗꯤ ꯍꯥꯏꯔꯒ
ꯑ ꯅꯣꯏꯗꯤ ꯃꯤ ꯀꯌꯥ ꯂꯩꯒꯦ
ꯈꯣꯢ ꯏꯃꯨꯡꯂꯣ
ꯑꯣ
ꯑꯩꯈꯣꯏ ꯃꯃꯨꯡ ꯑꯗꯨꯝ ꯃꯤ ꯌꯥꯝꯗꯦꯗ ꯃꯉꯥ ꯈꯛꯇꯅꯤ ꯅꯣꯏꯒꯤꯗꯤ
ꯑꯩꯈꯣꯏꯁꯨ ꯃꯤ ꯃꯥꯔꯤ ꯂꯩꯌꯦ
ꯑꯣ ꯅꯣꯏꯅ ꯍꯦꯟꯅ ꯌꯥꯝꯗꯦꯅꯦ
ꯎꯝ
ꯎꯝ ꯑꯅꯝꯕꯅꯀꯣ ꯍꯥꯏꯗꯤ ꯑꯗꯨꯝ ꯃꯤ ꯌꯥꯝꯕꯁꯨ ꯌꯥꯎꯋꯦ ꯌꯥꯝꯗꯕꯁꯨ ꯌꯥꯎꯋꯦꯀꯣ ꯃꯤ ꯃꯤꯒꯤꯅꯤꯗ
ꯎꯝ
ꯀꯩꯅꯣꯗꯤ ꯑ ꯅꯣꯏꯗꯤ ꯑꯗꯨꯝ ꯀꯩꯅꯣꯗꯤ ꯑꯗꯨꯝ ꯑꯗꯣꯝꯒꯤ ꯅꯣꯏ ꯂꯥꯏꯔꯤꯛ ꯇꯝꯕꯗꯤ ꯄꯨꯡꯖꯤꯡꯗꯤ ꯊꯦꯡꯅ ꯍꯧꯕ꯭ꯔꯥ ꯅꯠꯇ꯭ꯔꯒ ꯉꯟꯅ ꯍꯧꯕ꯭ꯔꯥ ꯀꯃꯥꯏ ꯇꯧꯋꯦ
ꯄꯨꯡ ꯇꯔꯥꯗꯒꯤ ꯄꯨꯡ ꯑꯍꯨꯝ ꯐꯥꯎꯕ
ꯎꯝ ꯊꯦꯡꯅ ꯍꯧꯔꯤꯔꯕ
ꯎꯝ
ꯑꯥ ꯑꯗꯨꯗꯤ ꯄꯨꯡ ꯀꯌꯥꯗ ꯅꯣꯡꯉꯥꯟꯒꯦ ꯍꯥꯏꯗꯤ ꯉꯥꯟꯕꯗꯣ
ꯑ
ꯇꯔꯦꯠ ꯃꯇꯨꯡ ꯉꯥꯟꯕ꯭ꯔꯥ ꯅꯠꯇ꯭ꯔꯒ ꯇꯔꯨꯛ
ꯑ ꯇꯔꯦꯠ
ꯑꯣ ꯄꯨꯡꯁꯦ ꯌꯥꯝ ꯀꯩꯅꯣꯝ ꯏꯑꯣꯟ ꯑꯣꯟꯅꯔꯤꯌꯦ ꯑꯩꯈꯣꯏꯒꯤ ꯖ ꯑꯩꯈꯣꯏ ꯖꯒꯥꯁꯤꯅ ꯆꯨꯝꯃꯤꯔꯥ ꯑꯗꯣꯝꯅ ꯆꯨꯝꯃꯤꯔꯥ ꯑꯃ ꯒ꯭ꯌꯥꯟ ꯇꯥꯗ꯭ꯔꯦ
ꯍ
ꯑꯩꯈꯣꯏꯒꯤ ꯂꯩ ꯂꯩꯕꯥꯛꯁꯤꯗꯤ ꯌꯥꯝ ꯆꯥꯎꯋꯤꯗꯅ ꯄꯥꯛꯁꯨ ꯄꯥꯛꯑꯦ
ꯑꯣ
ꯑꯗꯨ ꯑꯩꯈꯣꯏꯅ ꯍꯤꯡꯉꯤꯁꯦ ꯑꯃ ꯂꯝ ꯑꯃꯇ ꯑꯣꯏꯔꯕꯅꯤꯅ ꯄꯨꯡꯗꯤ ꯑꯃꯇ ꯑꯃꯠꯇ ꯃꯥꯟꯅꯔꯦꯗꯅ ꯑꯃ ꯇꯪ ꯑꯣꯢꯔꯦꯗꯅ ꯑꯗꯨꯅ ꯑꯗꯣꯝꯒ ꯁꯣꯝꯒꯗꯤ ꯌꯥꯝꯅ ꯂꯥꯞꯅꯔꯦ ꯑꯗꯨ ꯄꯨꯡꯗꯤ ꯑꯃꯠꯇ ꯑꯣꯏꯔꯕꯅꯤꯅ ꯑꯩꯈꯣꯏ ꯔꯣꯝꯒꯤꯁꯤꯅ ꯑꯩꯈꯣꯏꯔꯣꯝꯒꯤꯁꯤꯅ ꯆꯨꯝꯗꯣꯏꯔꯥ ꯑꯗꯨꯅ ꯑꯁꯦꯡꯕ ꯑꯣꯏꯗꯣꯏꯔ ꯑꯗꯨ ꯒ꯭ꯌꯥꯟ ꯇꯥꯗ꯭ꯔꯦꯗꯅ
ꯍꯍ
ꯍꯥꯏꯗꯤ ꯑꯗꯣꯝꯗꯗꯤ ꯄꯨꯡ ꯑꯥ ꯅꯨꯡꯗꯥꯡꯒꯤ ꯄꯨꯡ ꯕꯥꯔꯣꯖꯦ ꯑꯍꯤꯡ ꯄꯨꯔꯥ ꯑꯣꯏꯗꯦꯕ
ꯑꯥꯎ
ꯍꯥꯏꯗꯤ ꯑꯩꯈꯣꯏ ꯁꯤꯗꯗꯤ ꯄꯨꯔꯥ ꯄꯨꯡ ꯕꯥꯔꯣꯁꯤꯅ ꯄꯨꯔꯥ ꯑꯍꯤꯡ ꯅꯨꯡꯉꯥꯏ ꯃꯤ ꯆꯤꯛ ꯆꯤꯛ ꯀꯔꯤꯝ ꯃꯤ ꯂꯥꯡ ꯅꯗ꯭ꯔꯦ ꯑꯗꯣꯝꯗꯅ ꯑꯃꯨꯛ ꯑꯗꯣꯝꯒꯤꯅ ꯄꯨꯡ ꯕꯥꯔꯣ ꯑꯩꯈꯣꯏꯒꯤ ꯄꯨꯡ ꯕꯥꯔꯣꯒꯨꯝꯕꯁꯦ ꯑꯗꯣꯝꯗꯅ ꯄꯨꯡ ꯑꯅꯤ ꯑꯍꯨꯝ ꯑꯗꯨꯋꯥꯏꯗ ꯑꯃꯨꯛ ꯃꯤ ꯑꯃꯨꯛ ꯌꯥꯝ ꯀꯥꯍꯦꯟꯅ ꯍꯣꯏ ꯂꯥꯡꯕꯨꯗꯤ ꯂꯥꯡꯅꯤ ꯑꯗꯨ ꯌꯥꯝ ꯆꯤꯛꯄ ꯇꯥꯏꯃꯤꯡꯗꯣ ꯑꯣꯏꯗꯣꯏꯅꯦꯕ ꯄꯨꯡ ꯑꯍꯨꯝ ꯃꯔꯤꯁꯤꯅ ꯑꯗꯨꯋꯥꯏꯗ ꯑꯃꯨꯛ
ꯑꯣ ꯑꯗꯨ ꯅꯪꯗꯤ ꯀꯔꯤ ꯊꯕꯛ ꯇꯧꯔꯤꯒꯦ
ꯑꯁ ꯊꯕꯛꯀ ꯇꯧꯗꯦꯗ
ꯍꯥꯍꯥꯍꯥ
ꯊꯕꯛ ꯇꯧꯗꯦ ꯁꯥꯟꯅꯔꯤꯌꯦ
ꯑꯣ
ꯂꯥꯏꯔꯤꯛ ꯇꯝꯃꯤ ꯄꯤꯀꯥꯟꯗ ꯄꯤ ꯀꯥꯟꯗ ꯅꯥꯎꯔꯤ ꯀꯥꯞ ꯆꯠꯄ ꯃꯥꯕꯣꯜ ꯀꯥꯞ ꯆꯠꯂꯤꯀꯥꯟꯗ ꯂꯥꯏꯔꯤꯛ ꯇꯝꯍꯧꯗ꯭ꯔꯦ ꯉꯧꯎꯁꯟꯅꯔꯤꯀꯥꯟꯗ
ꯑꯣ
ꯑꯗꯨꯒꯤ ꯑꯃꯨꯛ ꯃꯀꯣꯛꯇꯒꯤ ꯇꯝꯃꯤ ꯁꯥꯟꯅꯕꯒꯤ ꯆꯍꯤ ꯃꯔꯤ ꯃꯉꯥ ꯂꯦꯞ ꯄꯨꯝꯅꯤꯗ
ꯑꯣ ꯅꯪꯒꯤ ꯀꯔꯤ ꯁꯥꯟꯅꯕ
ꯀ꯭ꯔꯤꯀꯦꯠꯇꯨꯅꯦ
ꯑꯣ ꯐꯩꯌꯦ ꯑꯗꯨꯁꯨ ꯑꯪ ꯈꯪꯉꯤ
ꯎꯝ ꯌꯦꯡꯕ ꯌꯥꯎꯔꯕꯣ
ꯌꯦꯡꯕꯅꯤ ꯑꯩꯁꯨ ꯌꯦꯡꯕꯅꯦ
ꯑꯣ ꯐꯣꯟꯗꯒ ꯌꯦꯡꯕ꯭ꯔꯥ ꯅꯠꯇ꯭ꯔ ꯇꯤꯚꯤꯒꯨꯝꯕꯗ
ꯇꯤꯚꯤꯗ
ꯎꯝ ꯑꯦ ꯌꯦꯡꯕ ꯍꯩꯕ꯭ꯔꯥ
ꯈꯪꯗꯦ ꯃꯤꯅ ꯑꯗꯨꯝ ꯌꯦꯡ ꯌꯦꯡꯕꯗ ꯑꯗꯨꯝ ꯌꯦꯡꯕꯅꯤ
ꯎꯝ ꯅꯨꯡꯉꯥꯏ ꯁꯥꯟꯅꯕ ꯑꯗꯨꯒꯤ
ꯑꯣ
ꯑꯗꯨꯝ ꯁꯥꯟꯅꯕ ꯆꯠꯄ ꯌꯥꯎꯏ ꯃꯄꯥꯟꯁꯨ ꯑꯗꯨꯝ ꯆꯠꯄ ꯌꯥꯎꯏ
ꯑꯣ
ꯍꯂꯛꯄꯗ ꯀꯥꯊꯦꯛꯑꯒ ꯍꯂꯛꯄꯁꯨ ꯌꯥꯎꯏ
ꯎꯝ
ꯀꯨꯆꯨ ꯃꯨꯔ ꯍꯂꯛꯄ ꯑꯁ ꯁꯥꯏꯀꯣ ꯑꯁ ꯑꯗꯨꯝ ꯁꯥꯏ ꯁꯥꯕ ꯃꯇꯝꯗ ꯄꯨꯡ ꯄꯨꯡ ꯍꯧꯖꯤꯛ ꯑꯥ ꯍꯧꯖꯤꯛ ꯍꯧꯖꯤꯛꯁꯨ ꯁꯥꯔꯤꯦ ꯑꯗꯨꯝ ꯀꯩꯅꯣꯒꯤ ꯀꯥꯂꯦꯟ ꯃꯇꯝꯗ ꯆꯠꯂꯗꯤ ꯑꯁ
ꯎꯝ
ꯍꯥꯏꯗꯤ ꯑꯗꯨꯝ ꯅꯨꯃꯤꯠ ꯆꯨꯞꯄ ꯁꯥꯟꯅꯗꯣꯏꯅꯤ ꯑꯩꯈꯣꯏꯗꯤ ꯅꯨꯡꯁꯥ ꯃꯔꯛꯇ
ꯑꯣ
ꯅꯨꯃꯤꯠ ꯃꯔꯤꯅꯤꯒ ꯂꯦꯞꯇꯕꯤ ꯁꯥꯟꯅꯕ ꯌꯥꯎꯏ ꯑꯁ
ꯌꯥꯝ ꯋꯥꯏꯅꯤꯅ ꯑꯗꯨꯗꯤ ꯎꯝ
ꯑꯗꯨꯝ ꯋꯥꯕ ꯍꯥꯏꯁꯦ ꯅꯨꯡꯁꯥ ꯁꯥꯔꯁꯨ ꯎꯝ ꯋꯥꯔꯁꯨ ꯑꯩꯈꯣꯏꯅ ꯄꯥꯝꯖꯔꯒ ꯊꯋꯥꯏ ꯌꯥꯎꯅ ꯁꯥꯟꯅꯕꯅꯤꯅ ꯀꯩꯁꯨ ꯋꯥꯌꯦꯅ ꯍꯦꯛꯇ ꯈꯥꯡ ꯉꯝꯗꯕꯗꯨꯗꯤ ꯑꯣꯏꯗꯦꯕ ꯑꯗꯨꯝ ꯅꯨꯡꯉꯥꯏꯔ ꯅꯨꯡꯉꯥꯏꯔꯒ ꯑꯦꯟꯖꯣꯏ ꯇꯧꯔ ꯁꯥꯟꯅꯈꯤꯕꯅꯤꯅ
ꯎꯝ
ꯍꯥꯏꯗꯤ ꯃꯥꯒꯤ ꯑꯋꯥꯕꯗꯨꯗꯤ ꯑꯣꯏꯗꯦꯗꯅ
ꯎꯝ
ꯑꯗꯨꯝ ꯅꯨꯡꯉꯥꯏꯖ ꯑꯗꯨꯒꯤ ꯑꯩꯈꯣꯏꯅ ꯆꯠꯄꯒꯤ ꯃꯑꯣꯡ ꯑꯃ ꯑꯣꯏꯔ ꯑꯃ ꯑꯣꯏꯔ ꯑꯗꯨ ꯑꯩꯈꯣꯏ ꯁꯥꯟꯅꯔꯤꯕꯗꯨꯒꯤꯗꯤ ꯃꯈꯥꯗꯗꯤ ꯑꯝꯇ ꯆꯠꯇꯦ ꯐꯕ ꯑꯃꯅ
ꯎꯝ
ꯆꯠꯄꯁꯦ ꯑꯗꯨꯝ ꯃꯊꯛꯇ ꯉꯥꯛꯇ ꯄꯥꯏꯔ ꯄꯥꯏꯔ ꯆꯠꯂꯦ ꯑꯗꯨꯝ ꯐꯨꯠꯕꯣꯜꯒꯨꯝꯕꯗꯤ ꯃꯈ ꯃꯈꯥꯗ ꯆꯠꯄꯁꯨ ꯌꯥꯎꯋꯦ ꯃꯊꯛ ꯆꯠꯄꯁꯨ ꯌꯥꯎꯋꯦ
ꯑꯣ
ꯑꯩꯈꯣꯏꯗꯤ ꯃꯊꯛ ꯆꯠꯂꯦ ꯑꯗꯨ ꯃꯊꯛ ꯆꯠꯂꯒ ꯂꯩꯥꯕꯁꯨ ꯍꯣꯁꯇꯦꯜꯗ ꯂꯩꯇꯦꯕ ꯍꯥꯏꯗꯤ ꯗꯥꯏꯔꯦꯛ ꯐꯥꯏꯚ ꯁ꯭ꯇꯥꯔ ꯁꯤꯀꯁ꯭ ꯁꯇꯥꯔ ꯍꯣꯁꯇ꯭ꯦꯜ ꯍꯥ ꯍꯣꯇꯦꯜꯗ ꯑꯣꯏꯅ ꯊꯝꯃꯦ
ꯑ
ꯑꯩꯈꯣꯏ ꯀꯥ ꯑꯃꯗꯒ ꯃꯤ ꯑꯅꯤ ꯑꯅꯤꯒ ꯊꯝꯃꯦ
ꯎꯃ
ꯅꯨꯡꯉꯥꯏꯅꯨꯡꯉꯥꯏ ꯂꯩ ꯆꯥꯕ ꯎꯝ ꯆꯥꯕ ꯅꯨꯡꯉꯥꯏꯅ ꯆꯥꯏ ꯅꯪꯗꯤ ꯍꯧꯖꯤꯛ ꯅꯪꯗꯤ ꯄꯨꯡ ꯀꯌꯥꯗ ꯇꯨꯝꯅꯤ ꯍꯥꯏꯗꯤ ꯑꯗꯨꯝ
ꯑꯩꯈꯣꯏꯗꯤ ꯄꯨꯡ ꯇꯔꯥ ꯇꯔꯥ ꯗ ꯇꯨꯝꯕꯅꯦ
ꯎꯝ ꯉꯁꯤꯗꯤ ꯊꯦꯡꯉꯦ
ꯑꯣ ꯊꯦꯡꯂꯇꯨꯝꯕꯅꯤ
ꯍꯥ
ꯊꯦꯡꯅ ꯇꯨꯝꯕꯥꯅꯦ ꯍꯥꯏꯕ
ꯑꯣ ꯉꯁꯤꯗꯤ
ꯎꯝ
ꯎꯝ ꯀꯩꯁꯨ ꯀꯥꯏꯗꯦ ꯃꯔꯛ ꯃꯔꯛꯇꯤ ꯉꯥꯏꯈꯣ ꯄꯨꯡ ꯀꯌꯥꯋꯥꯏꯗ ꯍꯧꯒꯠꯄ ꯑꯗꯨꯝ ꯑꯗꯨ ꯅꯣꯏꯒꯤꯗꯤ ꯑꯥ ꯑꯗꯨꯕꯨꯗꯤ ꯀꯣꯂꯦꯖ ꯀꯥꯔꯕꯃꯤꯅ ꯐꯣꯟꯒꯨꯝꯕ ꯂꯧꯁꯟꯕꯗꯤ ꯂꯧꯁꯜꯂꯝꯃꯔꯣꯏꯗ
ꯑꯣ ꯇꯧꯗ꯭ꯔꯤ ꯍꯧꯖꯤꯛꯇꯤ
ꯎꯝ ꯑꯉꯥꯡ ꯃꯆꯥꯁꯨ ꯅꯠꯇ꯭ꯔꯕꯅꯤꯅ ꯂꯩꯁꯥꯕꯤꯕꯨ ꯂꯣꯏꯅ ꯐꯥꯈ꯭ꯔꯦ
ꯐꯗ꯭ꯔꯤꯕꯅꯦ
ꯉꯁꯤꯗꯤ ꯀꯔꯤ ꯇꯥꯎꯕ꯭ꯔꯥ ꯆꯨꯝꯃꯦ
ꯍꯥ
ꯑꯧ ꯉꯁꯥꯏ
ꯉꯁꯥꯏ ꯑꯌꯨꯛ ꯑꯗꯨꯝ ꯁꯥꯟꯅꯕ ꯆꯠꯂꯦ ꯍꯜꯂꯑꯒ ꯅꯨꯡꯗꯤꯟꯗꯅ ꯑꯗꯨꯝ ꯍꯛꯆꯥꯡ ꯁꯥꯖꯦꯟ ꯈꯔ ꯇꯧꯔꯦ ꯅꯨꯡꯗꯤꯟ ꯉꯥꯏꯍꯥꯛꯁꯨ ꯄꯣꯊꯥꯔꯒ ꯇꯨꯝꯕꯁꯨ ꯌꯥꯎꯋꯦ ꯉꯥꯏꯍꯥꯛ ꯐꯣꯟꯗ ꯃꯈꯜ ꯃꯈꯜ ꯋꯥꯔꯤ ꯁꯥꯟꯅꯕꯁꯨ ꯌꯥꯎꯋꯦ
ꯑꯣ
ꯑꯗꯨꯝ ꯅꯨꯡꯗꯥꯡ ꯇꯥꯔꯛꯄꯗꯩꯗꯤ ꯑꯇꯣꯞꯄꯗꯤ ꯇꯧꯗ꯭ꯔꯦ ꯑꯗꯨꯝ ꯋꯥꯔꯤ ꯁꯥꯟꯅꯕꯅꯤ ꯈꯪꯗꯦ ꯑꯃꯅꯤ ꯈꯪꯗꯦ ꯑꯗꯨꯝ ꯇꯧꯔꯦ
ꯎꯝ ꯅꯣꯏꯒꯤꯗꯤ ꯅꯤꯇꯤꯒꯤ ꯁꯥꯟꯅꯕ꯭ꯔꯥ
ꯍꯥꯏꯗꯤ ꯀꯔꯤꯀꯦꯠ ꯁꯥꯅꯕꯔꯣ ꯑꯥ ꯑꯗꯨꯝ ꯁꯥꯟꯅꯕꯁꯦ ꯑꯗꯨꯝ ꯇꯝꯕ ꯈꯣꯠꯄ ꯑꯈꯣꯏꯒꯤ ꯇ꯭ꯔꯦꯅꯤꯡ ꯇꯧꯕ ꯍꯥꯏꯇꯥꯔꯦ ꯑꯗꯨ ꯃꯥꯒꯤ ꯀꯩꯅꯣ ꯀꯝꯄꯤꯇꯤꯁꯟꯗꯤ ꯑꯗꯨꯝ ꯀꯣꯟꯅ ꯑꯗꯨꯝ ꯂꯥꯛꯄ ꯌꯥꯎꯋꯦ ꯃꯥꯒꯤ ꯃꯥꯒꯤ ꯀꯩꯅꯣꯗꯨꯢ ꯃꯇꯨꯡꯏꯟꯅ ꯑꯗꯨꯒ ꯇꯝꯕ ꯈꯣꯠꯄꯗꯤ ꯑꯗꯨꯝ ꯆꯠꯄ
ꯎꯝ
ꯑꯩꯈꯣꯏ ꯍꯧꯖꯤꯛ ꯁꯦꯅꯤꯌꯔꯒꯤ ꯀꯦꯝ ꯇꯧꯔꯤ
ꯑꯣ ꯐꯩꯌꯦ ꯗꯨꯗꯤ
ꯎꯝ ꯁꯥꯅꯔꯤꯕꯗꯨꯅꯤꯗ ꯍꯩꯇꯦꯗ
ꯎꯝ
ꯑꯝꯍꯝ ꯍꯜꯂꯣ
ꯑꯣ ꯇꯥꯏꯌꯦ
ꯏꯆꯤꯟ ꯏꯅꯥꯎ ꯀꯌꯥ ꯁꯨꯒꯦ ꯅꯪꯗꯤ
ꯑꯩꯈꯣꯏ ꯑꯥ ꯃꯤ ꯃꯔꯤ ꯂꯩꯌꯦ
ꯏ ꯏꯆꯤꯟ ꯅꯥꯎ
ꯍꯥꯥ
ꯍꯥꯏꯗꯤ ꯅꯪꯒꯤ ꯅꯪꯒꯤ ꯏꯆꯤꯟ ꯏꯅꯥꯎ ꯀꯌꯥ ꯁꯨꯒꯦꯕ ꯗꯥꯏꯔꯦꯛ ꯄꯣꯛꯃꯤꯟꯅꯕ ꯏꯌꯥꯝꯕꯅꯤ ꯈꯪꯗꯦ ꯏꯆꯦꯅꯤ ꯈꯪꯗꯦ
ꯏꯆꯦ ꯑꯃꯒ ꯑꯩꯅꯦ ꯑꯅꯤ ꯂꯩꯌꯦ
ꯎꯝ ꯅꯣꯢꯅꯤꯈꯛ
ꯑꯥ
ꯅꯨꯄꯥ ꯌꯥꯎꯗꯕ
ꯗꯦ
ꯀꯩꯒꯤ ꯅꯨꯄꯥ ꯌꯥꯎꯗ꯭ꯔꯤꯅꯦ ꯍꯥꯏꯒꯦ ꯅꯣꯢ ꯃꯃꯥꯗ ꯍꯪꯉꯨ ꯌꯥꯗ꯭ꯔꯣ ꯀꯩꯒꯤ ꯏꯅꯥꯎꯄꯥꯔ ꯏꯌꯥꯝꯕꯔ ꯑꯃ ꯄꯣꯛꯄꯤꯔꯝ ꯗ꯭ꯔꯤꯅꯣꯅ ꯍꯥꯍꯥ ꯅꯨꯡꯉꯥꯏꯔꯣꯢꯗ꯭ꯔꯣ ꯅꯨꯄꯥ ꯌꯥꯎꯔꯗꯤ
ꯎꯝ
ꯍꯥꯏꯗꯤ ꯃꯤꯒꯤꯗꯤ ꯃꯆꯤꯟ ꯃꯅꯥꯎ ꯂꯩꯕ ꯑꯗꯨ ꯑꯩꯈꯣꯏꯁꯨ ꯆꯞ ꯃꯥꯟꯅꯩ ꯑꯩꯁꯨ ꯑꯩꯈꯣꯏꯁꯨ ꯏꯆꯟ ꯏꯆꯦ ꯑꯝꯇ ꯂꯩ ꯂꯩꯇꯦ ꯑꯗꯣ ꯅꯨꯡꯉꯥꯏꯇꯦꯕ ꯃꯤꯒꯤ ꯃꯤꯒꯤꯅ ꯃꯤꯒꯤ ꯍꯥꯏꯗꯤ ꯃꯆꯤꯟ ꯃꯅꯥꯎ ꯂꯣꯏꯅꯕ ꯎꯕ ꯀꯥꯟꯗ ꯑꯩꯈꯣꯏꯁꯨ ꯅꯨꯄꯥ ꯉꯥꯛꯇ ꯑꯍꯨꯝꯅꯦꯕ
ꯑꯣ
ꯑꯗꯨ ꯃꯤꯒꯤ ꯃꯆꯤꯟ ꯃꯧꯄꯥ ꯅꯨꯡꯁꯤꯅꯕꯅꯤ ꯈꯪꯗꯦ ꯀꯩꯅꯣꯝ ꯆꯠꯄ ꯑꯣꯏꯔꯣ ꯑꯗꯨꯝ ꯂꯥꯡꯕ ꯈꯣꯠꯄ ꯇꯧꯕ ꯑꯗꯨ ꯀꯥꯟꯗ ꯑꯩꯈꯣꯏꯁꯨ ꯂꯩꯔꯝꯃꯗꯤ ꯀꯥꯏꯅꯒ ꯈꯟꯕꯗꯣ ꯑꯃꯨꯃꯨꯛꯀꯁꯨ ꯄꯨꯛꯅꯤꯡ ꯅꯨꯡꯁꯤꯕꯒ ꯌꯥꯎꯔꯤꯅꯤ
ꯎꯝ
ꯂꯥꯏꯖꯤꯖꯨ ꯍꯣꯏ ꯏꯁꯣꯔꯒꯤ ꯅꯣꯡꯗꯝꯅꯦ ꯏꯃꯨꯡ ꯑꯃꯗꯅ ꯅꯣꯏꯗꯅ ꯑꯃꯨꯛ ꯅꯨꯄꯥ ꯐꯪꯗ꯭ꯔꯤꯁꯤꯅꯦ ꯌꯦꯡꯉꯨꯅꯦ ꯑꯩꯈꯣꯏꯗꯅ ꯑꯃꯨꯛ ꯅꯨꯄꯤ ꯑꯃꯨꯛ ꯐꯪꯗꯦ
ꯎꯝ
ꯏꯁꯣꯔꯖꯤꯖꯨ ꯌꯦꯟꯅ ꯌꯦꯟꯅꯔ ꯂꯣꯏ ꯄꯤꯔꯝꯃꯗꯤ ꯅꯨꯡꯉꯥꯏꯗꯧꯅꯦ
ꯎꯝ
ꯑꯗꯨꯕꯨ ꯑꯩꯗꯤ ꯑꯩꯅ ꯈꯪꯕꯗ ꯅꯪꯒꯤ ꯅꯣꯏ ꯅꯪꯒꯤꯗꯤ ꯅꯆꯥ ꯌꯥꯝ ꯄꯣꯛꯇꯧ ꯃꯥꯜꯂꯤꯗ
ꯎꯝ
ꯍꯧꯖꯤꯛꯀꯥꯟꯗꯤ ꯏꯁ ꯈꯪꯗꯦ ꯌꯥꯝꯁꯨ ꯄꯣꯛꯅꯔꯦ ꯑꯗꯨꯝ ꯌꯥꯝ ꯄꯣꯛꯇꯕꯁꯨ ꯌꯥꯎꯋꯦ ꯍꯥꯏ ꯑꯗꯨꯝ ꯐꯅꯌꯥꯝ ꯃꯤꯁꯤꯡꯅꯔꯗꯤ ꯌꯥꯝꯅ ꯀꯩꯅꯣ ꯇꯧꯅꯗ꯭ꯔꯦꯗ ꯍꯥꯟꯅꯗꯤ ꯌꯥꯝ ꯌꯥꯝ ꯑꯣꯏꯔꯝꯕꯩ ꯋꯥꯅꯦ ꯍꯧꯖꯤꯛꯇꯤ ꯁꯦꯟꯊꯣꯛ ꯂꯝꯕꯤ ꯁꯦꯟꯒꯤ ꯂꯣꯏ ꯆꯪꯉꯛꯑꯕꯅꯤꯅ ꯌꯥꯝ ꯌꯥꯝꯃꯦ ꯁꯦꯟ ꯌꯥꯝ ꯆꯪꯗꯣꯏꯅꯤ
ꯑꯣ ꯍꯣꯏ ꯎꯝ ꯃꯥꯅꯤ
ꯑꯗꯨꯅ ꯁꯦꯟ ꯄꯩꯁꯥ ꯌꯥꯎꯗꯗꯤ ꯌꯥꯗꯕꯅꯤꯅ ꯍꯥꯏꯗꯤ ꯍꯧꯖꯤꯛꯇꯤ ꯄꯩꯁꯥꯒꯤ ꯐꯤꯕꯝ ꯃꯥꯒꯤ ꯀꯩꯀꯩ ꯊꯕꯛ ꯇꯧꯕꯗꯨꯒꯤ ꯃꯇꯨꯡ ꯏꯟꯅ ꯌꯦꯡꯉꯒ ꯑꯣꯏꯅ